ꯍꯜꯂꯣ
ꯍꯜꯂꯣ ꯇꯥꯔꯕꯣ ꯍꯜꯂꯣ ꯇꯥꯔꯦ ꯇꯥꯔꯦ
ꯇꯥꯗ꯭ꯔꯣ ꯇꯥꯗ꯭ꯔꯣ ꯇꯥꯔꯕꯣ
ꯇꯥꯔꯦ ꯑ ꯃꯩꯇꯩꯒꯤ ꯆꯠꯅꯕꯤꯗꯅꯦ
ꯑꯥ ꯍꯣꯏ ꯏꯄꯥꯟ ꯊꯥꯕꯖꯨ ꯗꯨꯝ ꯃꯈꯥ ꯇꯥꯔꯛꯑꯣ
ꯍꯣꯏ ꯑꯗꯣ ꯄꯣꯛꯄꯗꯒꯤ ꯁꯤꯕꯐꯧꯒꯤ ꯆꯠꯅꯕꯤꯁꯤꯒꯤ ꯃꯇꯥꯡꯗ ꯏꯕꯥꯅꯤ ꯋꯥꯔꯤ ꯁꯥꯁꯤꯀꯣ
ꯑꯥ ꯁꯥꯁꯤ
ꯑꯉꯥꯡꯁꯦ ꯄꯣꯛꯑꯅꯤ ꯄꯣꯛꯑ ꯃꯇꯨꯡ꯫ ꯌꯨꯝꯒꯤ ꯈꯥ ꯋꯥꯡꯁꯤꯗ ꯑꯉꯥꯡꯒꯤ ꯈꯣꯏꯔꯤꯁꯦ ꯐꯨꯝꯃꯅꯤ꯫ ꯑꯗꯨꯒ ꯄꯣꯛꯄꯗꯒꯤꯅ ꯅꯨꯃꯤꯠ ꯃꯉꯥꯅꯤ ꯑꯣꯔ ꯇꯔꯦꯠꯅꯤ ꯁꯨꯕꯗ ꯏꯄꯥꯟ ꯊꯥꯕ ꯍꯥꯏꯕ ꯑꯃ ꯄꯥꯡꯊꯣꯛꯑꯅꯤ꯫ ꯏꯄꯥꯟ ꯊꯥꯕꯁꯤꯗ ꯂꯥꯏ ꯑꯌꯨꯛ ꯏꯄꯥꯟ ꯊꯥꯕꯒꯤ ꯑꯌꯨꯛꯁꯤꯗ꯫ ꯎꯝ ꯂꯥꯏꯒꯤ ꯊꯧꯔꯝ ꯈꯔ ꯇꯧꯔꯅꯤ꯫ ꯂꯥꯏꯒꯤ ꯊꯧꯔꯝꯁꯤꯗꯁꯨ ꯎꯝ ꯃꯥꯏꯕꯤꯅ ꯑꯉꯥꯡꯁꯦ ꯇꯥꯏꯕꯪ ꯆꯤꯟꯖꯥꯛ ꯆꯥꯕ ꯇꯝꯕꯤꯔꯤꯅꯦ ꯍꯥꯏꯅ꯫ ꯍꯩꯕꯤ ꯃꯅꯥ ꯁꯤꯡꯖꯨ ꯁꯨꯔꯒ ꯊꯝꯃꯤꯕꯗꯣ꯫ ꯑꯉꯥꯡꯁꯤꯗ ꯏꯟꯕꯤꯔꯅꯤ ꯑꯁꯦꯡꯒꯤ ꯗꯤ ꯅꯠꯇꯕ ꯃꯆꯤꯟ ꯃꯌꯥꯅ ꯊꯥꯡꯖꯟꯕꯒꯤ ꯋꯥꯅꯤꯀꯣ
ꯂꯣꯏꯕ꯭ꯔ
ꯑꯗꯨꯒ ꯍꯣꯏ ꯑꯩꯅ ꯆꯃꯝꯅꯩꯁꯦ ꯑꯉꯥꯡꯁꯦ ꯉꯁꯥꯏꯒꯤ ꯊꯣꯡꯒꯥꯟ ꯋꯥꯡꯃꯗ ꯊꯥꯗꯣꯛꯎꯕꯗꯣ ꯑꯗꯨ ꯊꯥꯗꯣꯛꯇ꯭ꯔꯤꯉꯩ ꯃꯃꯥꯡꯗ ꯌꯥꯡꯀꯣꯛꯇ ꯍꯥꯞꯄꯒ ꯈꯩꯗꯣꯏꯔ ꯅꯠꯇ꯭ꯔꯒꯅ ꯊꯥꯗꯣꯛꯑ ꯃꯇꯨꯡꯗ ꯈꯩꯗꯣꯏꯔꯁꯦ
ꯑꯣꯐ ꯑꯗꯣ ꯌꯥꯡꯀꯣꯛꯇ ꯊꯥꯗꯣꯛꯑ ꯃꯇꯨꯡꯗꯅꯦ ꯄꯨꯁꯜꯂꯛꯂꯒ ꯌꯥꯡꯀꯣꯛꯇ ꯍꯥꯞꯄ ꯄꯒ ꯇꯧꯗꯨꯏꯕ ꯑꯗ ꯃꯥꯜꯂ ꯅꯠꯇ꯭ꯔꯒꯅ ꯄꯨꯊꯣꯛꯇ꯭ꯔꯤꯉꯩꯗꯔꯣ ꯑꯣ ꯑꯗꯨ ꯈꯤꯇꯪ ꯆꯃꯝꯅꯥꯔꯦ ꯌꯥꯡꯀꯣꯛꯇ ꯍꯥꯞꯄꯗꯨꯅ ꯀꯣꯟꯕ꯭ꯔꯥ ꯅꯠꯇ꯭ꯔꯒꯅ ꯊꯣꯉꯥꯟ ꯊꯥꯗꯧꯕꯗꯨꯅ ꯍꯥꯟꯕ꯭ꯔꯥꯗꯣ ꯑꯗꯨ ꯈꯤꯇ꯫ ꯇꯪꯉ ꯉꯥꯎꯔꯦ ꯑꯩꯖꯨ꯫
ꯎꯝ ꯍꯣꯏ ꯑꯗꯨ ꯌꯥꯡꯀꯣꯛꯇ ꯍꯥꯞꯄꯒ ꯑꯉꯥꯡꯁꯦ ꯈꯩꯕꯁꯤꯗꯅ ꯃꯃꯥꯁꯤꯗ ꯑ ꯑꯉꯥꯡ ꯄꯥꯝꯕ꯭ꯔꯥ
ꯁꯅꯥ ꯄꯥꯝꯕ꯭ꯔꯥ ꯅꯆꯥ ꯄꯥꯝꯕ꯭ꯔꯥ ꯍꯥꯏꯅ ꯍꯪꯉꯅꯤ ꯁꯅꯥ ꯄꯥꯝꯃꯦ ꯍꯥꯏꯔꯁꯨ ꯁꯅꯥ ꯄꯤꯔꯛꯑꯔꯣꯏ
ꯁꯤꯅ ꯏꯆꯥ ꯄꯣꯛꯄꯒꯤ ꯊꯧꯔꯝꯁꯦ ꯂꯣꯏꯔꯅꯤ ꯑꯌꯨꯛꯀꯤꯗꯤ ꯅꯣꯏ ꯅꯨꯡꯗꯥꯡꯒꯤ ꯃꯇꯝ ꯖꯤꯗꯅ ꯑꯃꯨꯛ ꯎꯝ ꯑꯉꯥꯡꯁꯤꯒꯤ ꯃꯥꯝꯃ ꯊꯣꯛꯄ ꯑꯃ ꯇꯧꯔꯅꯤ ꯑꯗꯨꯒ ꯑꯃꯥꯏꯒ
ꯑꯗꯣ ꯅꯨꯡꯗꯥꯡꯒꯤ ꯊꯧꯔꯝ ꯀꯩꯀꯥꯗꯗꯤꯅꯦ ꯎꯝ ꯑꯩꯈꯣꯏꯒꯤ ꯃꯩꯇꯩ ꯒꯤ ꯑꯣꯏꯗꯕ ꯃꯌꯥꯡꯒꯤ ꯑꯣꯏꯕꯒꯤ ꯃꯑꯣꯡꯁꯨ ꯃꯌꯥꯝ ꯑꯃ ꯆꯪꯕ ꯌꯥꯎꯏ꯫
ꯆꯪꯕ ꯌꯥꯎꯋꯤ ꯍꯣꯏ ꯑꯗꯨꯕꯨꯗꯤ꯫ ꯆꯪꯉꯛꯄ ꯇꯥꯕꯅꯤꯅꯦ ꯃꯁꯥꯅ꯫
ꯍꯣꯏ ꯀꯣꯏꯕꯅꯤ ꯋꯥꯁꯤꯅ ꯃꯇꯝꯗꯒꯤ ꯍꯧꯅ ꯀꯩꯅꯣ ꯇꯧꯒꯔꯕꯅꯤꯅ꯫
ꯑꯗꯨꯒ ꯍꯧꯖꯤꯛꯀꯤ ꯃꯩꯇꯩꯒꯤ ꯑꯣꯏꯕꯗ꯫ ꯇꯦꯟ ꯀꯥꯞꯄꯒꯤ ꯊꯧꯔꯝ ꯑꯃ ꯄꯥꯡꯊꯣꯛꯄꯅꯤꯀꯣ ꯃꯥꯒꯤ ꯃꯥꯝꯝ ꯊꯣꯛꯄ ꯑꯣꯔ ꯃꯥꯝꯃ ꯂꯩꯔ꯫ ꯂꯩꯔꯒꯅ ꯃꯥꯝꯃꯅ ꯂꯩꯇ꯭ꯔꯒꯅ ꯃꯥꯝꯃ ꯊꯣꯛꯄ ꯑꯃꯅ꯫ ꯎꯝ ꯇꯦꯟꯁꯦ ꯃꯥꯏꯀꯩ ꯃꯔꯤ ꯁꯦ ꯑꯣꯜꯂ ꯑꯣꯜꯂ ꯀꯥꯞ ꯎꯝ ꯑꯗꯨꯅꯦ ꯃꯥꯊꯛ ꯃꯈꯥ
ꯑꯗꯨꯅ ꯀꯣꯟꯅ ꯃꯥꯏꯀꯩ ꯃꯥꯔꯤ ꯀꯥꯞꯄ ꯂꯣꯏꯔꯒ ꯑꯗꯨꯒ ꯑꯛ ꯈ꯭ꯋꯥꯏ ꯑꯀꯣꯟꯕꯗꯅ ꯃꯊꯛꯇ ꯑꯗꯨ ꯃꯥꯊꯛꯀꯤꯗꯗꯤ ꯀꯥꯞꯊꯣꯛꯇꯕꯤꯗ
ꯄꯨꯔ ꯆꯪꯉꯛꯑꯅꯤ ꯀꯥꯞꯄ ꯁꯥꯔꯑꯨꯝꯒ ꯑꯗꯨꯒ ꯄꯤꯔꯝꯃꯅꯤꯀꯣ ꯃꯣꯏ ꯏꯃꯨꯡꯗꯨꯗ ꯑꯗꯨ ꯂꯣꯏꯔꯦꯗ ꯅꯨꯡꯗꯥꯡꯒꯤ ꯊꯧꯔꯝꯁꯤ ꯑꯗꯨꯝ
ꯍꯣꯏ ꯍꯣꯏ ꯑꯗꯨꯗꯣ ꯄꯤꯔꯝꯃꯤꯗꯣ ꯀꯩꯅꯣ ꯇꯧꯕꯒꯤꯅꯤ ꯍꯥꯏꯗꯥꯏꯅꯦ ꯎꯝ ꯍꯌꯦꯡ ꯑꯉꯥꯡꯗꯨꯗ ꯅꯥꯔꯛ ꯌꯦꯛꯂꯛ ꯄ ꯈꯣꯠꯂꯛꯄ ꯇꯧꯔꯛꯄ ꯃꯇꯝꯗꯁꯨ ꯏꯁꯤꯡꯗꯁꯨ ꯄꯒ ꯑꯥꯉꯡꯗꯨ ꯄꯤꯊꯛꯄ
ꯍꯣꯏ ꯄꯤꯊꯛ ꯍꯣꯏ ꯍꯣꯏ ꯑꯗꯨꯒꯤ ꯊꯥꯖꯅꯕꯤꯗꯣ ꯂꯩꯕꯒꯤꯅꯦ꯫ ꯑꯗꯨ ꯂꯣꯏꯔꯅꯤ ꯑꯗꯒꯤꯗꯤ ꯍꯧꯖꯤꯛ ꯅꯥꯔꯨꯠ ꯅꯥꯍꯨꯠ ꯅꯥꯔꯦꯡꯑꯅ ꯑꯃ ꯑꯃꯨꯛ ꯂꯥꯛꯑꯅꯤꯀꯣ ꯑꯉꯥꯡꯁꯤꯅ ꯃꯌꯥꯝ ꯊꯥ ꯀꯌꯥꯗꯅꯣ ꯊꯥ ꯅꯠꯇꯦ ꯆꯍꯤ ꯑꯍꯨꯝ ꯅꯨꯄꯤ ꯑꯣꯏꯔꯒꯅ ꯆꯍꯤ ꯑꯍꯨꯝꯗ ꯅꯨꯄꯥ ꯑꯣꯏꯔꯒꯅ ꯆꯍꯤ ꯃꯉꯥꯗ ꯑꯗꯨ ꯅꯥꯍꯨꯠ ꯅꯥꯔꯦꯡ ꯍꯥꯏꯌꯦꯅ ꯅꯥ ꯍꯨꯠꯄꯒꯤ ꯊꯧꯔꯝ ꯅꯠꯇꯦꯀꯣ ꯑꯉꯥꯡꯁꯦ ꯃꯔꯨ ꯀꯣꯛꯇꯣꯏꯅꯦ ꯑꯉꯥꯡ ꯃꯔꯨ ꯀꯣꯛꯄꯁꯤꯗꯁꯨ ꯑꯃꯨꯛ ꯃꯌꯥꯝꯅ ꯃ
ꯁꯅꯥ ꯁꯤꯕꯤ ꯑꯗꯨꯗꯩꯩ ꯑꯩꯁꯨꯅꯤꯅ ꯈꯥꯜꯂꯝꯅꯤ
ꯅꯠꯇꯦ ꯅꯠꯇꯦ
ꯑꯗꯣ ꯁꯅꯥꯗꯣ ꯁꯅꯥꯗꯣ ꯀꯔꯝ ꯀꯥꯟꯗꯅꯣ ꯁꯤꯕꯅꯣ ꯏꯄꯥꯥꯟꯗ ꯅꯠꯇ꯭ꯔꯣ
ꯑꯗꯨꯝ ꯏꯄꯥꯟꯗ ꯁꯤꯔꯁꯨ ꯌꯥꯔꯦ ꯈꯔ ꯂꯩꯔꯒ ꯑꯗꯨꯝ ꯃꯣꯏꯅ ꯁꯤꯖꯒꯦꯁꯨ ꯌꯥꯏꯗꯣ ꯑꯗꯨꯕꯨꯗꯤ꯫
ꯏꯄꯥꯟꯗꯗꯤ ꯄꯨꯔꯛꯑꯅꯤꯗꯅ ꯁꯅꯥꯗꯨꯗꯤ ꯃꯌꯨꯝꯗꯩ ꯄꯣꯠ ꯆꯩ ꯄꯨꯔꯛꯄꯗ꯫ ꯃꯝ ꯃ ꯅꯨꯄꯤ ꯃꯌꯨꯝꯗꯒꯤ
ꯑꯗꯨꯒ ꯉꯁꯥꯏꯒꯤ ꯂꯨ ꯀꯣꯛꯄꯁꯤꯗꯁꯨ ꯑꯃꯨꯛ ꯃꯥꯒꯤ ꯃꯥꯝꯃ ꯁꯤꯅ ꯀꯣꯛꯇ꯭ꯔꯒꯗꯤ ꯇꯧꯍꯩꯗꯦ ꯍꯥꯏꯕꯒꯤ ꯆꯠꯅꯕꯤ ꯑꯃꯁꯨ ꯂꯩ
ꯎꯝ
ꯃꯥꯝꯃ ꯃꯛ ꯂꯩꯇ꯭ꯔꯒꯁꯨ ꯃꯥꯝꯃ ꯊꯣꯛꯄ ꯑꯃꯅ ꯂꯥꯛꯑꯒ ꯀꯣꯛꯀꯗꯕꯅꯦꯕ
ꯎꯝ
ꯑꯗꯨꯒ
ꯑꯗꯨꯒ ꯑꯗꯨꯗ ꯑꯗꯨꯗꯁꯨ ꯂꯥꯏꯒꯤ ꯊꯧꯔꯝꯗꯁꯨ ꯑ ꯏꯁꯤꯡ ꯄꯨꯕ ꯃꯇꯝꯗꯁꯨ ꯏꯁꯤꯡ ꯄꯨꯗꯣꯔꯤꯕ ꯑꯉꯥꯡꯗꯣ
ꯏꯁꯤꯡ ꯍꯩꯊꯒꯗꯧꯔꯤꯕ ꯑꯉꯥꯡꯒꯤ ꯑꯉꯥꯡ ꯃꯔꯤꯁꯦ ꯑ ꯃꯣꯏꯁꯦ ꯃꯦ ꯃꯦꯆ꯭ꯌꯣꯔ ꯑꯣꯏꯗ꯭ꯔꯤꯕ ꯍꯥꯏꯕꯗꯤ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
ꯑ ꯊꯥꯒꯤ ꯈꯣꯡꯀꯥꯞ ꯂꯥꯛꯇ꯭ꯔꯤꯕꯁꯦ ꯑꯣꯏꯒꯗꯕꯅꯦꯕ
ꯎꯝ
ꯋꯥꯈꯜ ꯃꯄꯨꯡ ꯐꯥꯗ꯭ꯔꯤꯕ ꯑꯉꯥꯡꯒꯩꯗꯣ ꯑꯣꯏꯒꯗꯕꯅꯦꯕ ꯍꯣꯏ ꯑꯗꯨ ꯃꯣꯏꯒꯤ ꯑꯣꯏꯕ ꯃꯅꯨꯡꯒꯤ ꯊꯧꯔꯝꯗꯤ ꯈꯪꯗ꯭ꯔꯦꯀꯣ ꯑꯃꯨꯛ
ꯍꯣꯏ ꯍꯣꯏ ꯑꯗꯨꯗꯒꯤ ꯏꯁꯤꯡ ꯍꯩꯊꯕ ꯆꯦꯡ ꯍꯩꯊꯕ ꯇꯧꯔꯅꯤ
ꯎꯝ
ꯎꯝ
ꯅꯨꯄꯤ ꯃꯆꯥ ꯉꯥꯛꯇꯅꯤꯀꯣ ꯆꯪꯗꯣꯏ
ꯃꯥꯅꯦ ꯅꯨꯄꯤ ꯃꯆꯥ ꯉꯥꯛꯇꯅꯦ
ꯍꯣꯏ ꯑꯗꯨ ꯑꯃ ꯂꯩꯒ꯭ꯔꯅꯤ ꯑꯗꯒꯤꯗꯤ ꯂꯨꯍꯣꯡ ꯀꯩꯗꯣꯡꯕ ꯍꯥꯏꯕ ꯑꯃ ꯂꯥꯛꯑꯅꯤ ꯑꯉꯥꯡꯁꯤꯅ ꯑꯣꯔ ꯃꯤꯁꯤꯅ ꯆꯥꯎꯔꯛꯑ ꯃꯇꯝꯗ
ꯂꯨꯍꯣꯡꯕꯁꯤꯗꯁꯨ ꯃꯈꯟ ꯌꯥꯝ ꯂꯩꯈ꯭ꯔꯦꯗ
ꯀꯩꯅꯥ ꯀꯠꯄ
ꯆꯦꯜꯂꯒ ꯂꯨꯍꯣꯡꯕ ꯀꯩ ꯀꯩꯅꯥ ꯀꯠꯄ ꯐꯥꯔꯒ ꯂꯨꯍꯣꯡꯕ ꯑꯗꯣ ꯐꯥꯔꯒ ꯂꯧꯕꯒꯤ ꯆꯠꯅꯕꯤꯁꯤꯅ ꯑꯃꯨꯛ ꯍꯧꯖꯤꯛꯅ ꯑꯃꯨꯛ ꯌꯥꯝ ꯇꯥꯗ꯭ꯔꯦ ꯉꯍꯥꯟꯋꯥꯏ ꯅꯤꯡꯊꯧ ꯄꯥꯜꯂꯤꯉꯩ ꯃꯇꯝꯗꯗꯤ ꯅꯨꯄꯤꯁꯤꯡꯁꯦ ꯄꯥꯝ ꯄꯥꯝꯃꯗꯤ ꯑꯗꯨꯝ ꯅꯤꯡꯊꯧꯁꯤꯅ ꯐꯥꯔꯒ ꯂꯧꯋꯦ ꯍꯥꯏꯀꯣ
ꯎꯝ ꯍꯧꯖꯤꯛꯇ ꯐꯥꯔꯗꯤ ꯖꯦꯜ
ꯎꯝ
ꯑꯦꯔꯤꯃꯣꯅꯤ ꯀꯌꯥꯅꯣꯝ ꯊꯤꯔꯦ ꯃꯣꯏ ꯎꯝ ꯑꯦꯂꯤꯃꯣꯅꯤ ꯑꯦꯂꯤꯃꯣꯅꯤꯗꯤ ꯀꯩꯅꯣ ꯑꯣꯏꯔꯝꯒꯅꯤꯗ ꯂꯨꯍꯣꯡꯉ ꯃꯇꯨꯡꯗ ꯄꯤꯕ ꯑꯣꯏꯕꯗꯨ ꯑꯣꯏꯔꯝꯒꯅꯤ
ꯎꯝ ꯐꯥꯔꯒ ꯂꯧꯕꯁꯦ ꯂꯣꯅꯁꯨ ꯌꯥꯗꯦ ꯑꯗꯨꯅ ꯍꯧꯖꯤꯛ ꯐꯥꯅꯗ꯭ꯔꯦ
ꯐꯥꯅꯗ꯭ꯔꯦ ꯍꯥꯏꯅꯔꯒ ꯍꯣꯡꯕꯅ ꯆꯠꯅꯔꯛꯑꯦ ꯍꯧꯖꯤꯛꯀꯥꯟꯅ
ꯍꯣꯏ ꯆꯦꯟ ꯆꯣꯡꯕꯁꯤꯁꯨ ꯍꯣꯏ ꯑꯉꯥꯡ ꯈꯔꯕꯨꯗꯤ ꯑꯗꯨꯝ ꯆꯦꯟ ꯆꯣꯡꯉꯒ ꯍꯣꯡꯅꯩꯀꯣ
ꯎꯝ
ꯗ ꯍꯥꯏꯅꯔꯒ ꯍꯣꯡꯕꯁꯤ ꯌꯥꯝ ꯆꯠꯅꯩ ꯃꯅꯤꯄꯨꯔꯒꯤ ꯑꯣꯏꯅ ꯑꯗ ꯇ꯭ꯔꯥꯏꯕꯦꯜ ꯏꯆꯤꯟ ꯏꯅꯥꯎꯒꯤꯖꯤꯡꯖꯤꯖꯨ ꯑꯃꯨꯛ ꯃꯣꯏꯁꯤꯗꯤ ꯍꯥꯏꯅꯔꯒꯗꯤ ꯑ ꯆꯔ꯭ꯁꯇ ꯍꯣꯡꯕꯒꯤ ꯆꯠꯅꯕꯤ ꯂꯩꯀꯣ ꯆꯥꯎꯅ ꯄꯥꯡꯊꯣꯛꯑꯒ ꯑꯗꯨꯒ ꯑꯃꯨꯛ ꯆꯦꯟ ꯆꯣꯡ ꯇꯧꯒ꯭ꯔꯒꯗꯤ ꯑꯃꯨꯛ ꯑꯗꯨꯝ ꯂꯩꯒꯤꯕ ꯎꯝ ꯅꯨꯨꯄꯥ ꯃꯌꯨꯝꯗ ꯑꯗꯨꯝ ꯂꯩꯒꯤꯕꯩ ꯆꯠꯅꯕꯤ ꯂꯩ ꯑꯗ ꯃꯣꯏꯁꯤꯁꯨ ꯑꯃꯨꯛ ꯃꯃꯨꯠ ꯇꯥꯅꯗꯤ ꯈꯪꯗ꯭ꯔꯦꯀꯣ ꯐꯖꯅ ꯑꯗꯨꯒ ꯍꯧꯖꯤꯛꯀꯤ ꯂꯨꯍꯣꯡꯕꯁꯤꯗꯁꯨ ꯑꯃꯨꯛ ꯂꯨꯍꯣꯡꯕꯁꯦ ꯍꯥꯏꯅꯔꯦ ꯍꯥꯏꯅꯔ ꯃꯇꯨꯡ ꯋꯥꯔꯣꯏꯄꯣꯠ ꯄꯨꯕ ꯀꯥꯏꯅ ꯑꯃꯨꯛꯁꯨ ꯈꯔ ꯌꯩꯊꯣꯛꯈꯤꯒꯗꯕ ꯑꯣꯏꯔꯗꯤ ꯋꯥꯔꯣꯏꯄꯣꯠ ꯄꯨꯔꯒ ꯊꯝꯅꯩꯀꯣ꯫ ꯑꯩꯁꯦ ꯍꯥꯏꯗꯤ ꯃꯆꯥꯅꯨꯄꯤꯁꯦ ꯑꯩꯅ ꯂꯧꯇꫭꯔꯕꯤꯔ ꯃ ꯑꯈꯣꯏꯒꯤ ꯏꯃꯧ ꯑꯣꯏꯗꯣꯔꯕꯅꯤ ꯍꯥꯏꯅ ꯃꯥꯡꯒꯣꯟ ꯀꯥꯕ ꯂꯥꯛꯄꯒꯤ ꯇꯥꯏꯞꯇ꯫ ꯑꯗꯨꯒ ꯑꯃꯨꯛ ꯂꯨꯍꯣꯡꯕꯁꯦ ꯂꯨꯍꯣꯡꯕꯁꯤꯗꯁꯨ ꯅꯣꯡꯃ ꯋꯥꯠꯂꯤꯉꯩ ꯑꯣꯔ ꯂꯨꯍꯣꯡꯕ ꯅꯨꯃꯤꯠꯇ ꯍꯩꯖꯤꯡ ꯈꯔꯥꯏ ꯄꯨꯕ ꯍꯥꯏꯅ ꯑꯃꯁꯨ ꯆꯠꯅꯩ ꯇꯧꯅꯩ꯫ ꯍꯧꯖꯤꯛꯀꯤ ꯍꯩꯖꯤꯡ ꯈꯔ ꯑꯩ ꯄꯨꯕꯁꯤꯗꯁꯨ ꯑꯥ ꯀꯃꯥꯏ ꯍꯥꯏꯅꯤ ꯃꯆꯥꯅꯨꯄꯤꯁꯦ ꯅꯣꯏꯒꯤ ꯏꯃꯨꯡꯗ ꯀꯠꯆꯔ ꯑ ꯂꯨꯍꯣꯡꯕꯗꯣ ꯌꯥꯔꯦ ꯍꯥꯏꯕꯒꯤ ꯃꯑꯣꯡ
ꯃꯑꯣꯡꯗ ꯇꯤꯅꯕ ꯎꯝ ꯑꯗꯣ ꯍꯩꯖꯤꯡꯕꯣꯠꯀ ꯑꯗꯨꯝ ꯄꯨꯅꯩꯀꯣ ꯃꯥꯁꯦ ꯍꯖꯤꯡꯕꯣꯠ ꯄꯨꯕ ꯅꯨꯃꯤꯠꯇ ꯄꯨ ꯌꯥꯎꯏꯀꯣ ꯆꯦꯜꯂꯨꯔꯒ ꯀꯩꯅꯣ ꯇꯧꯕ ꯀꯥꯟꯗꯗꯤ
ꯍꯣꯏ
ꯍꯩꯖꯤꯡꯕꯣꯠꯇꯒꯤꯗꯤ ꯍꯩꯖꯤꯡꯕꯣꯠꯇꯤ ꯍꯩꯖꯤꯡꯕꯣꯠꯇꯒꯤꯗꯤ ꯍꯩꯖꯤꯡ ꯈꯔꯥꯏꯗꯨꯅ ꯍꯦꯟꯅ ꯃꯔꯨꯗꯤ ꯑꯣꯏ
ꯍꯣꯏ ꯍꯩꯖꯤꯡ ꯈꯔꯥꯏ ꯍꯥꯏꯁꯤꯗ ꯃꯣꯏꯒꯤ ꯍꯩꯖꯤꯡꯄꯣꯛꯀꯤ ꯆꯥꯕ ꯊꯛꯄꯗꯣ ꯅꯠ ꯇꯦꯕ ꯅꯨꯡꯒꯤ ꯑꯣꯏꯕ ꯃꯄꯥꯁꯤꯅ ꯃꯆꯥꯅꯨꯄꯤꯗꯣ ꯅꯣꯏꯗ ꯁꯤꯟꯅꯔꯕꯅꯤꯒ ꯍꯥꯏꯕꯩ ꯃꯑꯣꯡꯗ
ꯎꯝ꯫
ꯑꯗꯨꯒ ꯑꯃꯨꯛ ꯂꯨꯍꯣꯡꯕꯁꯤꯗꯁꯨ ꯂꯨꯍꯣꯡꯕꯒꯤ ꯑꯌꯨꯛꯇ ꯎꯝꯝ ꯍꯣꯔꯦꯟ ꯂꯨꯍꯣꯡꯕꯗ ꯍꯨꯛꯀꯗꯕ ꯀꯨꯟꯗꯣꯗꯣ ꯑꯗꯣ ꯀꯩꯅ꯭ꯌꯥ ꯑꯣꯏꯒꯗꯕꯤꯁꯤꯅ ꯂꯦꯡꯉꯒ ꯊꯝꯕꯒꯤ ꯊꯧꯔꯝ ꯑꯃꯁꯨ ꯄꯥꯡꯊꯣꯛꯏ ꯍꯣꯏ ꯁꯤꯒꯤ ꯊꯧꯔꯝꯁꯦ ꯇꯧꯔꯤꯉꯩꯗ ꯀꯩꯅꯥꯒꯤ ꯃꯃꯥꯅ ꯃꯥꯒꯤ ꯀꯩꯅꯥꯗ ꯎꯟꯒꯗꯕ ꯆꯦꯡꯐꯨꯗꯨꯗ ꯆꯦꯡ ꯍꯩꯕꯒꯤ ꯊꯧꯔꯝꯁꯨ ꯑꯗꯨꯝ ꯄꯥꯡꯊꯣꯛꯏꯀꯣ꯫
ꯎꯝ ꯑꯗꯣ ꯑ ꯀꯨꯟꯗꯣ ꯐꯪꯗꯕ ꯇꯥꯔꯒꯗꯤ ꯀꯨꯟꯗꯣ ꯃꯅꯥꯁꯨ ꯑꯗꯨꯝ ꯅꯤꯡꯅꯕ ꯌꯥꯎꯏꯀꯣ꯫
ꯑꯗꫭ ꯆꯦꯡ ꯍꯩꯕꯁꯤꯗ ꯄꯥꯡꯊꯣꯛ ꯆꯦꯡ ꯍꯩꯕꯁꯤꯗꯅ ꯃꯃꯥꯁꯤꯅ ꯋꯥꯠꯇ ꯄꯥꯗꯅꯕ ꯅꯨꯡꯉꯥꯏ ꯌꯥꯏꯐꯅ ꯄꯥꯜꯂꯨꯅꯕ ꯍꯩꯔꯒ ꯄꯤꯔꯤꯅꯦ ꯍꯥꯏꯅꯩꯀꯣ꯫
ꯎꯝ꯫ ꯑꯗꯨꯗ ꯆꯦꯡꯗ ꯐꯠꯇꯕ ꯌꯥꯎꯔꯝꯕ ꯈꯣꯠꯂꯝꯕ ꯍꯥꯏꯕ꯭ꯔꯥ꯫
ꯍꯣꯏ ꯆꯦꯡꯅꯨꯡ ꯅꯨꯡꯁꯥꯡ ꯀꯥꯏꯕꯗꯨꯅꯅꯦ ꯉꯁꯥꯏꯒꯤ ꯍꯩꯖꯤꯡ ꯈꯔꯥꯏ ꯄꯨꯕꯗ ꯌꯥꯎꯈꯤꯕ ꯄꯣꯠꯇꯣ ꯑꯗꯨꯗꯨꯅꯤꯀꯣ ꯍꯌꯦꯡ ꯂꯨꯍꯣꯡꯕꯒꯤ ꯅꯨꯃꯤꯠ ꯎꯝ ꯃꯉꯥꯅꯤ ꯂꯩꯔꯒꯔꯣ ꯑ ꯃꯉꯥꯅꯤ ꯂꯩꯔꯒ
ꯇ ꯀꯗꯥꯏ ꯊꯝꯗꫭꯏꯅꯣ ꯆꯦꯡꯕꯨꯗꫭ꯫
ꯆꯦꯡꯕꯨꯗꯣ ꯐꯨꯡꯒꯥ ꯂꯥꯏꯔꯨ ꯂꯩꯔꯒꯅ ꯐꯨꯡꯒꯥ ꯂꯥꯏꯔꯨꯗ ꯊꯝꯑꯅꯤ꯫
ꯎꯝ꯫
ꯂꯩꯇ꯭ꯔꯒ
ꯂꯩꯇ꯭ꯔꯒꯅ ꯀꯥꯏꯗ꯫
ꯃꯣꯏ ꯁꯅꯥꯃꯍꯤ ꯀꯥꯆꯤꯟꯗꯒꯨꯝꯕ ꯊꯝꯃꯝꯗꯣꯏ ꯃꯥꯜꯂꯦ꯫
ꯎꯝ꯫ ꯃꯨꯟꯅ ꯌꯦꯡꯁꯤꯜꯂꯨꯗ꯭ꯔꯕꯅꯤꯅ ꯌꯦꯡꯕ ꯆꯪꯕ ꯌꯥꯗꯕꯅꯤꯅ꯫
ꯑꯥ꯫ ꯑꯗꯨꯒ ꯉꯁꯥꯏꯒꯤ ꯂꯨꯍꯣꯡꯕꯁꯦ ꯇꯧ ꯄꯥꯡꯊꯣꯛꯑꯅꯤ ꯂꯨꯍꯣꯡꯕ ꯄꯥꯡꯊꯣꯛꯄꯁꯤꯗ ꯀꯃꯥꯏ ꯍꯥꯏꯅꯤ꯫
ꯀꯩꯅꯣ ꯑꯌꯨꯛ ꯉꯟꯇꯥꯗ ꯀꯩꯅꯥ ꯑꯣꯏꯕꯤꯗꯨꯒ ꯏꯃꯨꯡ ꯃꯅꯨꯡꯗꯨꯒ ꯍꯥꯟꯅ ꯆꯥꯃꯤꯟ ꯊꯛꯃꯤꯟꯅꯔꯅꯤ ꯑꯔꯣꯏꯕ ꯑꯣꯏꯅ ꯃꯃꯥꯅ
ꯃꯆꯥꯅꯨꯄꯤꯗ ꯏꯟꯕꯤꯔꯅꯤ ꯎꯝ ꯍꯣꯏ ꯂꯨꯍꯣꯡꯕ ꯄꯥꯡꯊꯣꯛꯑꯦ ꯈꯥꯟꯂꯁꯤ ꯂꯨꯍꯣꯡꯕꯁꯦ ꯂꯣꯏꯔꯦ ꯂꯣꯏꯔꯅꯤꯀꯣ ꯑꯗꯨꯒ ꯂꯨꯍꯣꯡꯕꯒꯤ ꯃꯉꯥꯅꯤ ꯁꯨꯕꯁꯤꯗ ꯉꯁꯥꯏꯒꯤ ꯍꯥꯢꯖꯤꯡ ꯈꯥꯔꯥꯢ ꯄꯨꯔꯛꯄꯗ ꯌꯥꯎꯔꯛꯈꯤꯕ ꯎꯝ
ꯃꯃꯥꯁꯨ ꯅꯨꯄꯤ ꯊꯤꯟꯕ ꯆꯠꯅꯗꯦ꯫
ꯆꯠꯅꯗꯦ ꯍꯣꯏ ꯑꯗꯒꯤ ꯐꯝ ꯊꯥꯕ ꯆꯠꯄ ꯍꯥꯏꯕ ꯑꯃꯁꯨ ꯂꯩꯔꯤ꯫
ꯑꯥ ꯑꯗꯨꯗꯅ ꯂꯩꯁꯥꯕꯤꯒ ꯃꯧ ꯃꯔꯤꯒ꯫
ꯎꯝ꯫
ꯂꯩꯁꯥꯕꯤ ꯑꯃꯒ ꯃꯧ ꯃꯔꯤꯒ ꯅꯠꯇ꯭ꯔꯥ꯫ ꯀꯩꯅꯣꯒꯤ ꯍꯩꯖꯤꯡꯕꯣꯠ ꯑ ꯍꯩꯖꯤꯡꯕꯣꯠ ꯍꯩꯌꯦ ꯑꯣꯟ ꯄꫭꯠꯀꯤ ꯄꯣꯠꯆꯩꯁꯤꯡꯗꫭ ꯎꯝ꯫
ꯑꯗꯨꯒ ꯐꯝ ꯊꯥꯕꯁꯦ ꯍꯥꯜꯂꯛꯄ ꯄꯗꯅ ꯑꯝ ꯃꯧꯗꯨꯅ ꯁꯦꯠꯀꯗꯕ ꯐꯤꯔꯣꯜ ꯑꯃ ꯑꯅꯤ ꯂꯧꯊꯣꯛꯑꯝꯃꯒ ꯎꯄꯨꯁꯦ ꯑꯗꯨꯝ ꯁꯣ ꯂꯣꯟꯁꯜꯂꯒ ꯊꯝꯃꯝꯃꯅꯤꯀꯣ
ꯎꯝ ꯑꯗꯨꯒ ꯀꯣꯟꯅ
ꯎꯝ ꯑꯗ ꯂꯥꯛꯑꯣ ꯑꯗꯨ ꯆꯥꯛꯀꯣ ꯍꯣꯏ ꯑꯗꯨ ꯂꯥꯛꯄꯗ ꯍꯥꯡꯉꯥꯅꯤ ꯆꯥꯛꯀꯧꯕ ꯅꯠꯇꯦ ꯀꯃꯥꯏꯅ ꯍꯥꯏꯗꯣꯏꯅꯣ ꯂꯨꯍꯣꯡ ꯅꯣꯡꯉꯥꯜꯂꯅꯤ ꯉꯁꯥꯏꯒꯤ ꯆꯤꯡꯅꯨꯡ ꯅꯨꯡ ꯅꯨꯡꯁꯥꯡꯒꯤ ꯄꯣꯠꯇꯣ ꯆꯦꯅꯨ ꯅꯨꯡꯁꯥꯡ ꯀꯥꯏꯕꯤꯗꯣ